ꯍꯜꯂꯣ ꯍꯜ
ꯑꯩꯩꯅ ꯁꯣꯝꯗ ꯉꯥ ꯌꯣꯟꯕ ꯂꯥꯛ ꯄꯥ ꯑꯗꯨꯝ ꯆꯥ ꯂꯧꯋꯦ ꯑ ꯑꯩꯈꯣꯏ ꯍꯦꯛ ꯂꯧꯕꯗ ꯑꯩꯈꯣꯏꯅ ꯑꯩꯅ ꯉꯥ ꯈꯔ ꯄꯣꯔꯣꯅ ꯍꯥꯏꯈꯤꯕ ꯑꯗꯨꯏ ꯃꯥ ꯂꯥꯛꯄꯗꯨꯗ
ꯎꯝ ꯉꯥ ꯍꯥꯏꯅꯤ ꯉꯥ ꯍꯥꯏꯔ ꯅꯤꯡꯖꯪꯉꯦ ꯑꯩꯈꯣꯏꯖꯨ ꯉꯥꯖꯦ ꯍꯧꯗꯣꯡꯒꯤꯗꯃꯛꯇ ꯂꯧꯔꯤꯅꯤꯅꯦ
ꯎꯝ
ꯍꯥꯏꯗꯤ ꯍꯧꯖꯤꯛ ꯍꯨꯏ ꯍꯧꯗꯣꯡꯖꯦ ꯍꯧꯖꯤꯛꯀꯥꯟ ꯌꯥꯝ ꯂꯨ ꯂꯨ ꯇꯧꯅꯩ ꯍꯥꯏꯕ
ꯑꯝ
ꯑꯩꯗ ꯅꯠꯇꯦꯕ ꯑꯩꯁꯨ ꯑꯩꯗꯤ ꯑꯩꯗꯪꯅ ꯇꯧꯕꯣꯏ ꯈꯜꯂꯨꯔꯦꯕ
ꯑ ꯍ ꯍ ꯍ
ꯀꯦꯠꯂꯕꯔ ꯗꯣꯛꯂꯕꯔ ꯀꯥꯏꯅ ꯊꯣꯛꯂꯛꯏꯁꯦ ꯆꯨꯝꯗꯤ ꯆꯨꯝꯕꯖꯥꯠꯅꯦꯅ ꯈꯜꯂꯤꯅꯦ ꯑꯩꯅ ꯐꯣꯔꯦꯟ ꯂꯣꯝꯗꯒꯗꯤ ꯌꯥꯝꯅ ꯅꯨꯡꯁꯤꯅꯩꯗꯅ
ꯃꯥꯅꯦ ꯍꯧꯁꯥꯍꯅ ꯁꯥ ꯍꯥꯏꯕꯖꯦ ꯂꯨꯅ ꯆꯥꯔ ꯇꯧꯕ ꯃꯤꯅꯗꯤ ꯄꯪꯇꯧꯗ ꯇꯧꯕꯖꯥꯠꯅꯤ
ꯎꯝ ꯑꯦ ꯑꯗꯣ ꯀꯩꯅꯣ ꯇꯧꯏꯅꯦ ꯊꯤꯅ ꯇꯧꯕꯁꯦ ꯃꯤꯒꯤ ꯃꯣꯏꯅ ꯃꯤ ꯎꯗ꯭ꯔꯤꯉꯩꯗ ꯇꯧꯕꯗꯤ ꯀꯩꯝ ꯍꯥꯏꯅꯗꯦꯕ ꯃꯤ ꯎ ꯎꯔ ꯀꯥꯟꯗ ꯇꯧꯕꯗꯣ ꯃꯤ ꯃꯃꯥꯡꯗꯒ ꯇꯧꯕꯗꯣ ꯑꯗꯨꯗꯤ ꯌꯥꯝ ꯊꯤꯅ ꯃꯌꯥꯝꯅ ꯀꯩꯅꯣ ꯇꯧꯕꯤꯅꯤ ꯆꯩꯔꯥꯛꯄꯤꯕꯣꯏ ꯍꯥꯏꯗꯤ ꯉꯥꯡꯕꯤꯕꯣꯏ ꯆꯩꯕꯤꯕꯣꯏ ꯌꯥꯝ ꯇꯧꯋꯦꯕ
ꯁꯣꯁꯦꯜ ꯃꯦꯗꯤꯌꯥꯗ ꯇꯧꯔꯤ ꯃꯌꯥꯝꯗꯨꯗꯤ ꯊꯥꯒꯠꯂꯒ
ꯑꯗꯨꯅꯦ ꯑꯗꯨꯅ ꯌꯥꯗꯦꯕ ꯍꯧꯖꯤꯛꯀꯥꯟꯁꯦ ꯃꯣꯏꯁꯨ ꯊꯋꯥꯏ ꯄꯥꯟꯕꯅꯤ ꯀꯩꯅꯣ ꯃꯤꯔꯛꯇ ꯂꯩꯔꯤꯅꯤ ꯎꯝ ꯑꯗꯨꯅ ꯐꯖꯅ ꯂꯣꯏꯅꯕꯤꯒꯗꯝꯅꯤ ꯃꯣꯏꯒꯤꯁꯨ ꯀꯥꯟꯅꯕ ꯃꯌꯥꯝ ꯂꯩꯔꯤꯅꯤ ꯑꯩꯈꯣꯏ ꯑꯩꯈꯣꯏꯒ ꯂꯩꯃꯤꯟꯅꯕꯗ ꯃꯣꯏꯅꯁꯨ ꯑꯩꯈꯣꯏꯗ ꯀꯥꯟꯅꯕ ꯃꯌꯥꯝ ꯄꯤꯔꯤꯅꯦꯕ ꯆꯥꯡ ꯉꯥ ꯇꯤꯟ ꯀꯥꯡ ꯏꯚꯟ ꯀꯩꯅꯣ ꯇꯧꯔꯤꯅꯤ ꯊꯥꯏꯅꯒꯤ ꯄꯧꯔꯧꯗ ꯍꯥꯏꯃꯤ ꯌꯨꯝ ꯑꯅꯧꯕ ꯁꯥꯡꯒꯥꯕꯁꯦ ꯌꯨꯝ ꯑꯅꯧꯕ ꯁꯪꯒꯥꯕ ꯅꯠꯇ꯭ꯔꯒ ꯒꯥ ꯏꯁꯤꯡ ꯏꯁꯤꯡ ꯆꯥꯎꯔꯨꯕ ꯍꯥꯏ ꯍꯥꯏꯇꯥꯔꯦꯅꯦ ꯌꯨꯝꯁꯦ ꯏꯁꯤꯡ ꯆꯥꯎꯔ ꯊꯨꯝꯖꯤꯜꯂꯨꯔꯒ ꯅꯧꯅ‌ꯑꯃꯨꯛ ꯍꯣꯡꯖꯤꯟꯕ ꯁꯨꯒꯨꯝꯕꯖ‌ꯦ ꯑꯍꯥꯟꯕ ꯆꯪꯗ꯭ꯔꯤꯉꯩꯗ ꯑꯍꯟꯈꯩꯅ ꯍꯥꯏꯅꯤꯀꯣ ꯍꯧꯗꯣꯡ ꯍꯥꯟ ꯊꯥꯖꯤꯜꯂꯣꯅ
ꯎꯝ
ꯀꯩꯒꯤꯅꯣ ꯍꯥꯏꯀꯥꯟꯗ ꯃꯅꯨꯡꯗꯨꯗ ꯇꯤꯟ ꯀꯥꯡ ꯁꯥ ꯉꯥ ꯍꯨꯏ ꯀꯩꯀꯥ ꯂꯩꯔꯝꯕ ꯌꯥꯏ ꯁꯤꯅꯤ ꯃꯣꯏ ꯍꯥꯏꯁꯦ ꯑꯗꯨꯅ ꯍꯧꯗꯣꯡꯗꯨꯝ ꯊꯥꯖꯤꯜꯂꯗꯤ ꯂꯤꯟꯃꯛ ꯂꯩꯔꯝꯃꯒꯁꯨ ꯃꯣꯏꯅ ꯍꯥꯟꯅ ꯑꯦꯇꯦꯛ ꯇꯧꯅꯩꯗꯅ ꯍꯧꯗꯣꯡꯒ ꯂꯤꯟꯒ ꯍꯥꯏꯅꯔꯤꯕꯅꯤ ꯅꯤ ꯂꯤꯟꯅ ꯐꯅ ꯁꯤꯡꯉꯁꯨ ꯀꯣ ꯍꯧꯗꯣꯡꯒꯤ ꯃꯃꯥꯡꯗꯗꯤ ꯑꯁ ꯃꯥ ꯃꯥ ꯎꯄꯥꯥꯏ ꯂꯩ ꯇꯦ
ꯃꯣꯏ ꯑꯅꯤꯁꯦ ꯌꯦꯡꯅꯔꯒ ꯂꯩꯕ ꯍꯧꯗꯣꯡꯒ ꯍꯨꯏꯒꯁꯦ ꯑꯩ ꯂꯤꯟꯒꯁꯦ ꯁꯝꯕꯟꯗ ꯑꯗꯨꯒ ꯃꯤꯁꯦ ꯂꯥꯛ ꯄ ꯍꯧꯗꯣꯡꯁꯤꯗꯤ ꯃꯤ ꯂꯥꯛꯑꯁꯨ ꯁꯨꯡꯌ‌ꯦꯡ ꯌꯦꯡꯊꯣꯔꯛꯑꯣꯏꯕ ꯃꯃꯤꯠꯁꯦ ꯍꯣꯡꯗꯅ ꯃꯃꯤꯠꯁꯦ ꯍꯣꯡꯗꯣꯛꯅꯕꯗ ꯑꯃꯅ ꯍꯥꯟꯅ ꯂꯥꯛꯇꯣꯏꯅꯦꯕ ꯀꯣ ꯑꯗꯨꯒ ꯂꯤꯟ ꯍꯧꯗꯣꯡꯒꯁꯦ ꯑꯝ ꯃꯨꯟꯅ ꯌꯦꯡꯅꯔꯦ ꯑꯩꯈꯣꯏ ꯄꯥ ꯍ‌ꯣꯏꯅ ꯋꯥꯔꯤ ꯂꯤꯔꯤꯛꯏꯅꯦ ꯌꯦꯡꯅꯔꯦ ꯑꯗꯨꯝ ꯌꯦꯡꯅꯩꯌꯦ ꯑꯗꯨꯝ ꯌꯦꯡꯅꯩꯌꯦ ꯃꯣꯏꯅꯤ ꯏꯆꯦ ꯑꯣꯟꯁꯤꯟꯅꯔꯒ ꯌ‌ꯦꯡꯅꯔꯤꯉꯩ ꯀꯩꯝ ꯇꯧꯗꯦꯕ ꯂꯥꯛꯅꯔꯣꯏ ꯑꯗꯨꯅꯦꯕ ꯑꯗꯨꯗ ꯑꯩꯈꯣꯏ ꯕꯥꯍꯩꯁꯤꯅ ꯐꯜꯂꯥꯎ ꯁꯝꯕ ꯀꯥꯟꯁꯤꯗ ꯂꯤꯟꯗꯨꯗꯤ ꯀꯤꯕꯅꯤꯅꯀꯣ ꯃꯃꯤꯠꯇꯣ ꯃꯃꯤꯠ ꯈꯪꯉꯦ ꯃꯁꯥ ꯂꯦꯡꯕ ꯅꯠꯇꯦ ꯃꯤꯠ
ꯑꯥ
ꯍꯥꯏꯇꯥꯔꯦ ꯃꯤ ꯂꯥꯛꯄꯗꯨꯒꯤ ꯑꯗꯨꯗ ꯍꯧꯗꯣꯡꯗꯨꯅ ꯍꯦꯛꯇ ꯇ ꯃꯉꯛꯇ ꯂꯥꯛꯄꯅꯦ ꯍꯥꯏꯔꯤꯌꯦ꯫
ꯂꯤꯟꯗꯨꯒꯤ
ꯍꯣꯏ ꯍꯣꯏ ꯍꯣꯏ
ꯑꯁ
ꯑꯗꯨꯅ ꯁꯥꯊꯤ ꯁꯥꯊꯤ ꯗꯔ ꯑꯗꯨꯅꯦ ꯑꯗꯨꯅ ꯍꯧꯗꯣꯡꯁꯦ ꯃꯣꯏꯗꯤ ꯌꯥꯝ ꯀꯩꯅꯣ ꯑꯣꯏꯌꯦꯕ ꯅꯨꯡꯗꯥꯡꯒꯁꯦ ꯌꯥꯝ ꯃꯃꯤꯠ ꯃꯅꯥꯏ ꯌꯥꯝ ꯁꯤꯡꯕꯗꯣ ꯃꯣꯏꯁꯦ
ꯑꯩꯗꯤ ꯍꯧꯗꯣꯡꯁꯦ ꯌꯥꯝ ꯆꯜꯂꯦ ꯑ ꯆꯤꯛ ꯆꯤꯛꯄꯗꯒꯤ ꯑꯩꯗꯤ ꯍꯧꯗꯣꯡꯅ ꯆꯤꯛꯈꯤꯕꯗꯒꯤ ꯁꯥꯊꯤꯅ ꯍꯧꯗꯣꯡ ꯑꯩ ꯂꯣꯏꯕ ꯍꯧꯗꯣꯡꯅ ꯆꯤꯛꯄꯗꯒꯤ ꯍꯧꯗꯣꯡꯁꯦ ꯄꯥꯏꯕꯗꯒꯤ ꯇꯞ ꯇꯧꯔꯕꯅꯦ ꯑꯣ ꯇꯤꯔꯤꯜꯁ ꯀ ꯍꯧꯖꯤꯛ ꯀꯟ ꯔꯦꯕꯥꯁ ꯅꯨꯡꯁꯤ ꯀꯥ ꯄꯛꯑꯃꯃꯗꯤ ꯕꯦꯔꯥ ꯀꯥꯏ ꯍꯥꯏꯃꯣꯢ꯫ ꯈꯨꯗꯛꯇ ꯍꯧꯗ꯭ꯔꯁꯨ ꯆꯍꯤ ꯑꯃꯒ ꯂꯩꯔꯒ ꯆꯍꯤ ꯃꯅꯨꯡꯗꯒ ꯅꯥꯕꯒ ꯌꯥꯎꯔꯛꯑꯦ ꯍꯥꯏꯌꯦꯕ ꯃꯣꯏꯅ ꯆꯤꯛꯈꯤꯕ ꯈꯣꯠꯈꯤꯕꯁꯦ ꯑꯗꯨꯗꯨꯅ ꯍꯦꯛ ꯆꯤꯛꯄꯒ ꯆꯤꯛꯄꯒ ꯇ꯭ꯋꯦꯟꯇꯤ ꯐꯣꯔ ꯑꯋꯔꯁ ꯃꯅꯨꯡ ꯗ ꯚꯦꯛꯁꯤꯟ ꯇꯥꯍꯧꯋꯅ ꯍꯥꯏꯕ ꯑꯗ ꯑꯩꯁꯨ ꯑꯩꯈꯣꯏ ꯍꯧꯗꯣꯡꯅ ꯆꯤꯛꯄꯗꯒꯤ ꯏꯁ ꯈꯨꯅꯝꯗ ꯄꯣꯝꯗꯅ꯫
ꯑꯗꯨꯕꯨꯗꯤ ꯆꯨꯝꯃꯦꯕꯀꯣ ꯑ ꯍꯥꯏꯗꯤ ꯏꯁꯥꯗꯣ ꯄꯨꯛꯅꯤꯡ ꯆꯝꯅꯕꯅꯦꯕ ꯑꯗꯣ ꯔꯦꯕꯤꯁ ꯅꯥꯕ ꯍꯥꯏꯁꯦ ꯑꯅꯥꯕ ꯍꯨꯏ ꯍꯧꯗꯣꯡꯗꯨꯅ ꯆꯤꯛꯑꯒꯅꯦꯕ ꯁꯥꯊꯤ ꯇꯧꯋꯦ ꯍꯥꯏꯁꯤꯗꯤ ꯍꯥꯏꯗꯤ ꯃꯣꯏꯁꯦ ꯀꯩꯅꯣꯅꯦꯕ ꯎꯝ ꯎꯝ ꯎꯝ ꯔꯦꯕꯤꯁ ꯅꯥꯕ ꯍꯨꯏꯍꯧꯗꯣꯡ ꯁꯦ ꯇꯣꯉꯥꯟꯅ ꯋꯥꯏꯜ ꯈꯔ ꯑꯣꯏꯅꯦꯕ ꯃꯣꯏꯁꯦ ꯈꯔ ꯁꯥꯊꯤꯕ ꯍꯥꯏꯇꯥꯔꯦꯅꯦ ꯑꯗꯣ ꯌꯨꯝꯗ ꯁꯨꯝ ꯂꯣꯏꯖꯕꯁꯦ ꯆꯤꯡꯁꯤꯗꯤ ꯍꯣꯏ ꯌꯥꯅ ꯆꯤꯛꯄ ꯑꯁꯤꯗꯤ ꯃꯤꯅ ꯆꯤꯛꯑꯁꯨ ꯃꯍꯨ ꯑꯗꯨꯝ ꯀꯥꯗ꯭ꯔꯣ ꯑꯗꯨꯃꯥꯏꯅ ꯁꯥ ꯉꯥꯒꯤ ꯌꯥꯅꯕꯨ ꯆꯤꯛꯄ ꯖꯥꯠꯁꯤꯉꯩ ꯃꯍꯨ ꯂꯣꯏ ꯀꯥꯅꯦꯕ ꯈꯣꯠꯄ ꯈꯣꯠꯄꯗꯨꯗꯤ ꯈꯔ ꯐꯅꯦꯕ ꯃꯣꯏꯗ ꯃꯇꯤꯟ ꯑꯃ ꯌꯥꯎꯔꯤꯕ ꯑꯗꯨ ꯄꯣꯠꯇꯨꯅꯅꯦꯕ ꯃꯍꯨ ꯀꯥꯕꯒꯤ ꯑꯩꯈꯣꯏꯗ ꯍꯝ ꯍꯝ ꯍꯝ ꯍꯝ ꯍꯝꯃꯝ ꯆꯤꯛꯏꯅꯦꯕ ꯃꯍꯨ ꯀꯥꯕ ꯍꯥꯏꯕ ꯇꯣꯛꯑꯣ ꯌꯥꯅ ꯆꯤꯛꯄ ꯂꯣꯏ ꯇꯣꯛꯈ꯭ꯔꯒ
ꯈꯨꯠꯀꯁꯦ ꯍꯦꯛꯇ ꯒꯥꯔꯤ ꯊꯧꯕ ꯌꯥꯗ꯭ꯔꯕꯅꯦ ꯃꯤ ꯁ ꯃꯌꯥꯅ ꯆꯤꯛꯄꯒꯤ ꯑꯩꯈꯣꯏꯒꯤ ꯒꯗꯛ ꯒꯗꯛ ꯅꯤꯛ ꯑꯅꯦ ꯃꯥꯅ ꯆꯤꯛꯄ ꯂꯣꯏꯔ ꯑꯗ ꯏꯁꯥꯁꯦ ꯂꯣꯏꯅ ꯁꯤꯊꯔꯦꯗꯅ ꯅꯥꯀꯟ ꯅꯥꯝꯃꯖꯦ ꯌꯦꯠ ꯊꯪꯕꯗ ꯆꯤꯛꯄ ꯍꯣꯏ ꯄꯪꯊꯔ ꯁꯤꯊꯔꯒ ꯑꯩꯈꯣꯏꯒꯤ ꯁꯨꯃꯥꯏꯅ ꯅꯤꯛꯄꯅꯤ ꯀꯩꯅꯣ ꯑꯩꯁꯦ ꯈꯨꯠꯁꯥꯁꯦ ꯑꯗ ꯑꯩꯗꯤ ꯏꯁꯥꯁꯦ ꯄꯥꯈꯠꯈ꯭ꯔꯦꯕꯂꯅꯤꯒ ꯍꯇ ꯀꯩꯅꯣꯝ ꯇꯧꯔꯦ ꯑꯗ ꯑꯍꯥꯟꯕ ꯆꯤꯛꯄ ꯅꯨꯃꯤꯠꯇꯨꯗꯤ ꯑ ꯑꯍꯥꯟꯕ ꯅꯨꯃꯤꯠꯇꯨꯗ ꯀꯩꯁꯨ ꯇꯧꯔꯣꯏꯗꯕꯅꯤꯉ ꯑꯩꯁꯦ ꯍꯣꯁꯄꯤꯇꯥꯜꯗ ꯍꯤꯗꯥꯛ ꯀꯥꯞꯄ ꯆꯠꯂꯦꯕ ꯑꯗꯣ ꯍꯤꯗꯥꯛ ꯀꯥꯞꯄ ꯆꯠꯄꯗ ꯒꯥꯔꯤ ꯊꯧꯔꯨꯗꯨꯗꯤ ꯀꯩꯝ ꯇꯧꯗꯦꯗ ꯀꯥꯞꯄꯨꯔ ꯍꯜꯂꯛꯄ ꯂꯥꯛꯄ ꯂꯝꯕꯤꯁꯤꯗ ꯒꯥꯔꯤ ꯊꯧꯕꯁꯦ ꯈꯨꯠꯁꯦ ꯌꯥꯝ ꯊꯨꯅ ꯃꯣꯏ ꯃꯍꯨꯁꯦ ꯁꯟꯗꯣꯛꯄꯖꯥꯠꯅꯤ ꯑꯗ ꯒꯥꯔꯤ ꯊꯧꯕꯁꯦ ꯍꯦꯛꯇ ꯉꯝꯃꯛꯇ꯭ꯔꯕꯅꯤꯠ ꯈꯨꯗꯥꯡꯁꯦ ꯁꯦꯂꯔ ꯂꯩꯈꯠꯄꯁꯦ ꯌꯨꯝ ꯌꯧ ꯑꯩ ꯈꯥꯡꯉꯝꯗꯦ ꯆꯤꯛꯄ ꯊꯥꯎ ꯍꯧꯔꯛꯑꯦ ꯑꯗꯩꯗꯤ ꯅꯝꯕꯒꯤꯗꯤ ꯍꯦꯛꯇ ꯈꯨꯅꯝꯁꯦ ꯁꯥꯊꯤꯅ ꯄꯣꯝꯈꯠꯂꯛꯄꯅꯤꯅꯦ ꯑꯗꯨ ꯄꯣꯡꯈꯠꯂꯛꯑ ꯍꯦꯛꯇ ꯈꯨꯠꯁꯦ ꯊꯤꯈꯠꯄꯁꯨ ꯌꯥꯗꯕꯤ ꯅꯨꯡꯁꯨ ꯌꯥꯗꯕꯤ ꯀꯔꯤꯝꯇ ꯄꯥꯕ ꯈꯣꯠꯄꯅ ꯌꯥꯔꯦ ꯐꯤꯁꯨ ꯌꯥꯝ ꯀꯣꯟꯠ ꯊꯦꯡꯕ ꯈꯣꯄ ꯇꯧꯁꯝ ꯁꯨꯝ ꯇꯧꯕ ꯑꯃ ꯑꯝꯇ ꯉꯝꯗ꯭ꯔꯦꯅꯦ ꯏꯤꯟꯃꯨꯛꯛꯇ ꯑꯩꯗꯨꯒ ꯌꯥꯝ ꯁꯥꯊꯤꯅ ꯄꯣꯝꯃꯦꯕꯀꯣ ꯑꯗꯣ ꯃꯣꯏꯕꯨꯗꯤ ꯄꯤꯔꯛꯑꯦ ꯗꯣꯛꯇꯔꯅ ꯒꯨꯂꯤ ꯆꯥꯎ ꯑꯩꯈꯣꯏꯒꯤ ꯑꯗꯩꯗꯤ ꯀꯩꯅꯣ ꯇꯦꯇꯥꯅꯁ ꯑꯃ ꯀꯥꯞꯄꯦ ꯑꯗꯣ ꯃꯣꯏ ꯗꯣꯁ ꯃꯔꯤ ꯀꯥꯞꯀꯗꯕꯅꯦꯅ ꯑꯗꯨꯃꯥꯏꯅ ꯗꯣꯁ ꯃꯔꯤ ꯑꯃꯒ ꯀꯥꯞꯄꯦ ꯗꯣꯁ ꯃꯔꯤ ꯅꯠꯇꯦ ꯅꯣꯡꯃ ꯅꯤ ꯍꯨꯝꯅꯤ ꯀꯥꯜꯂ ꯀꯥꯜꯂ ꯃꯣꯏ ꯗꯦꯠ ꯏꯔꯛꯑꯦꯕꯀꯣ ꯀꯥꯞꯀꯗꯕ ꯃꯇꯝꯗꯣ ꯑꯗꯣ ꯀꯥꯞꯊꯣꯛꯑꯒ ꯑꯩ ꯗꯣꯁ ꯑꯃꯗꯤ ꯂꯥꯁ ꯗꯣꯁꯨ ꯋꯥꯠꯂꯤꯕꯀꯣ ꯀꯥꯞꯀꯗꯕ ꯑꯗꯨ ꯀꯥꯞꯊꯣꯛꯑꯒꯗꯤ ꯌꯥꯔꯅꯤ ꯃꯇꯝ ꯉꯝꯗꯦꯗꯅꯀꯣ ꯃꯔꯤꯔꯛ ꯀꯥꯞꯄꯦ ꯄꯦ ꯃꯣꯏꯗꯤ ꯍꯣꯁꯄꯤꯇꯥꯜꯒꯤꯗꯤ ꯑꯦ ꯐ꯭ꯔꯤ ꯑꯣꯏꯕꯅꯦ ꯑꯩꯗꯤ ꯑꯍꯥꯟꯕꯗ ꯄꯥꯈꯠꯇꯅꯅꯦ ꯏꯃꯥꯟꯅꯕꯤ ꯐꯥꯔꯃꯥꯁꯤ ꯉꯝꯕ ꯈꯣꯠꯄ ꯂꯩꯑꯦ ꯑꯗ ꯑꯩ ꯍꯪꯉꯦ ꯈꯨꯗꯛꯇ ꯆꯤꯛꯄꯩꯗ ꯃꯣꯏꯅ ꯍꯥꯏꯕꯤꯔꯛꯄꯅꯦꯕ ꯑꯩꯁꯨ ꯈꯪꯗꯦꯕ ꯑꯗꯨ ꯑꯦ ꯁꯨꯃꯥꯏꯅ ꯍꯧꯗꯣꯛꯅ ꯆꯤꯛꯑꯦ ꯀꯃꯥꯏꯅ ꯇꯧꯗꯣꯏꯅꯣ ꯅꯣꯏ ꯑꯦꯟꯇꯤ ꯔꯦꯕꯤꯁ ꯀꯥꯞꯅꯤꯡꯉꯤꯅꯦ ꯑꯩꯈꯣꯏꯁꯦ ꯍꯥꯏꯕꯗ ꯅꯣꯏꯗ ꯀꯥꯞꯄ ꯌꯥꯒꯗ꯭ꯔꯥ ꯍꯥꯏ ꯏꯆꯦ ꯀꯩꯅꯣ ꯁꯨꯃꯥꯏꯅ ꯇꯧꯅꯦ ꯀꯩꯅꯣ ꯇꯧꯔꯣ ꯐꯥꯔꯃꯥꯁꯤ ꯑꯩꯅ ꯐꯥꯔꯃꯥꯁꯤꯗꯤ ꯍꯪꯕ ꯑꯗ ꯃꯣꯏꯅ ꯄꯩꯁꯥ ꯌꯥꯝ ꯇꯥꯡꯉꯤ ꯂꯨꯄꯥ ꯆꯥꯝꯕ꯭ꯔꯤ ꯌꯥꯡꯈꯩ ꯆꯥꯝꯃꯉꯥ ꯁꯨꯃꯥꯏꯅ ꯆꯪꯕꯅꯦꯅ ꯍꯥꯏꯔꯛꯑꯦꯕ ꯑꯩ ꯑꯁ ꯑꯗꯨꯗꯤ ꯄꯩꯁꯥ ꯌꯥꯝ ꯇꯥꯡꯉꯤꯅꯦ ꯍꯥꯏꯕꯗ ꯃꯥꯅ ꯍꯥꯏ ꯍꯣꯁꯄꯤꯇꯥꯜꯗ ꯆꯠꯂꯣ ꯍꯣꯁꯇꯥꯜꯗꯤ ꯐ꯭ꯔꯤ ꯑꯣꯏꯕꯅꯤ ꯁꯤꯅꯦꯕꯀꯣ ꯑꯍꯥꯥꯟꯕꯩ ꯗꯣꯁꯁꯤ ꯐ꯭ꯔꯤ ꯑꯣꯏꯕꯅꯤ ꯍꯥꯏ ꯑꯩꯅ ꯍꯣꯏ ꯑꯍꯥꯟꯕ ꯗꯣꯁꯁꯤ ꯐ꯭ꯔꯤ ꯑꯣꯏ ꯃꯥꯜꯂꯦ ꯑꯗꯨꯗꯤ ꯐꯔꯦ ꯑꯗꯨꯗꯤꯅꯦ ꯑꯩꯖꯦ ꯇꯥꯟ ꯆꯠꯂꯒ ꯍꯪꯕ ꯀꯥꯟꯗ ꯃꯣꯏꯅ ꯑꯦ ꯑꯩꯅ ꯑꯃꯈꯛꯇꯪꯗꯤ ꯑꯍꯥꯟꯕꯒꯤꯗꯤ ꯐ꯭ꯔꯤ ꯁꯤ ꯑꯣꯏ ꯍꯥꯏ ꯁꯨꯃꯥꯏ ꯁꯨꯃꯥꯏ ꯇꯧꯑꯦ ꯚꯦꯛꯁꯤꯟ ꯀꯥꯞꯀꯦ ꯂꯥꯛꯄꯅꯦ ꯊꯣꯛꯀꯦꯟꯗꯤ ꯔꯦꯕꯤꯁꯀꯦꯅ ꯑꯦ ꯂꯣꯏꯅ ꯐ꯭ꯔꯤ ꯑꯣꯏꯕꯅꯤ ꯁꯤꯅꯤꯗ ꯑꯆꯥ ꯑ ꯑꯩ ꯋꯥꯈꯜꯁꯦ ꯈꯠ ꯈꯤꯇꯪ ꯐꯩꯌꯦꯗꯤ ꯄꯩꯁꯥ ꯄꯤꯌꯨꯡ ꯗꯣꯁ ꯃꯔꯤ ꯀꯥꯞꯄꯛꯄꯗ ꯌꯥꯝꯗ꯭ꯔꯁꯨ ꯂꯨꯄꯥ ꯂꯤꯁꯤꯡ ꯑꯅꯤ ꯃꯌꯥꯗꯤ ꯆꯠꯇꯣꯏꯅꯤꯗꯅ ꯑ ꯍꯣ ꯍꯣꯁꯄꯤꯇꯥꯜꯗꯗꯤ ꯍꯣꯁꯄꯤꯇꯥꯜ ꯗꯗꯤ ꯐ꯭ꯔꯤ ꯑꯣꯏꯔꯝꯕꯩ ꯀꯌꯥꯝ ꯅꯨꯡꯉꯥꯏ ꯑꯩ ꯑꯁ ꯋꯥꯈꯟꯁꯦ ꯍꯥꯏꯗꯤ ꯄꯩꯁꯥꯗꯣ ꯑꯩꯈꯣꯏꯅ ꯁꯦꯔꯤꯟꯁ ꯑꯃꯈꯛ ꯂꯩꯖꯔꯦꯀꯣ ꯅꯣꯏ ꯀꯥꯞꯀꯗꯕ ꯁꯦꯔꯤꯟꯁꯇꯣ ꯑꯗꯨꯃꯗꯤ ꯑꯩꯈꯣꯏꯅ ꯂꯩꯖꯔꯦ ꯑꯗꯨꯒ ꯑꯇꯩꯗꯤ ꯃꯣꯏꯅ ꯍꯤꯗꯥꯛ ꯑ ꯑꯦ ꯀꯩꯅꯣꯒꯗꯤ ꯑ ꯐ꯭ꯔꯤꯅꯤꯅ ꯑꯦꯟꯇꯤꯔꯦꯕꯤꯁꯀꯤꯗꯤ ꯄꯨꯔꯥ ꯐ꯭ꯔꯤ ꯄꯤꯔꯝꯃꯦꯕ ꯑꯩ ꯋꯥꯈꯟꯗ ꯅꯨꯡꯉꯥꯏꯔꯛꯑꯦ ꯍꯥꯏꯗꯤ ꯄ꯭ꯔꯥꯏꯐꯦꯠꯇ ꯀꯥꯞꯄꯨꯨꯔꯗꯤ ꯂꯨꯄꯥ ꯆꯥꯝꯕ꯭ꯔꯤ ꯑ ꯄ꯭ꯔꯟ ꯑ ꯄ꯭ꯔꯟ ꯅꯣꯏꯁꯨ ꯈꯪꯖꯤꯜꯂꯣ ꯅꯣꯏ ꯁꯣꯏꯉꯥꯝꯗꯅ ꯆꯤꯛꯄ ꯈꯣꯠꯄ ꯇꯝꯕ ꯉꯝꯗꯦꯗꯅ ꯍꯣꯁꯄꯤꯇꯥꯜꯗ ꯆꯠꯂꯣꯕ ꯇ꯭ꯋꯦꯟꯇꯤ ꯐꯣꯔ ꯑꯋꯥꯔꯁꯀꯤ ꯃꯅꯨꯡꯗ ꯆꯠꯄꯗ ꯀꯩꯝ ꯑꯀꯥꯏꯕ ꯂꯩꯇꯦ ꯍꯧꯖꯤꯛ ꯈꯨꯗꯛꯇ ꯆꯤꯛꯑꯦ ꯅꯨꯡꯗꯥꯡ ꯆꯤꯛꯑꯦ ꯈꯜꯂꯣ ꯍ ꯅꯨꯡꯗꯥꯡ ꯈꯨꯗꯛ ꯆꯠꯇ꯭ꯔꯥꯁꯨ ꯅꯣꯡꯉꯥꯜꯂꯒ ꯑꯦ ꯃꯊꯪ ꯂꯝ ꯂꯥꯞꯄꯦ ꯈꯣꯠꯂꯦ ꯍꯥꯏꯔꯒꯁꯨ ꯅꯨꯡꯉꯥꯜꯂꯒ ꯍꯣꯏ ꯅꯨꯡꯉꯥꯏꯇꯦ ꯍꯥꯏꯔꯒꯅ ꯑꯅꯛꯄꯗ ꯑ ꯑꯅꯞ ꯀꯥꯞꯄꯨꯕꯗꯤ ꯌꯥꯏꯀꯣ ꯑꯗꯨꯗ ꯇ꯭ꯋꯦꯟꯇꯤ ꯐꯣꯔ ꯑꯋꯥꯔꯁ ꯑꯩꯈꯣꯏꯁꯦ ꯅꯣꯡꯃ ꯄꯣꯔꯥꯅꯤꯗꯅ ꯄꯣꯔꯥ ꯂꯩꯔꯤꯉꯩ ꯑꯗꯨꯝ ꯃꯅꯨꯡꯗꯨꯗ ꯍꯤꯗꯥꯛꯇ ꯑꯗꯨꯝ ꯇꯄ ꯐꯥꯔꯁ ꯗꯣꯁꯦ ꯀꯥꯞꯄ ꯌꯥꯏꯑꯕ ꯑꯗꯨꯅ ꯑꯅꯛ ꯍꯣꯁꯄꯤꯇꯥꯜ ꯅꯛ ꯇꯥꯔꯒ ꯀꯗꯤ ꯑꯗꯨꯝ ꯆꯠꯂꯒ ꯑꯗꯨꯝ ꯐꯠꯂꯞ ꯀꯥꯞꯊꯣꯛ ꯌꯥꯏꯗꯅ ꯄ꯭ꯔꯥꯏꯚꯦꯠꯇ ꯆꯠꯂꯗꯤ ꯏꯁꯤꯡ ꯂꯨꯄꯥ ꯆꯥꯝꯃꯉꯥ ꯆꯥꯝꯃꯉꯥ ꯆꯥꯡ ꯍꯥꯏꯔꯣ ꯃꯣꯏ ꯀꯥꯞꯄꯅꯦ ꯀꯩꯅꯦ ꯑꯗꯤ ꯄꯩꯁꯥꯗꯣ ꯐꯅꯅ ꯇꯤꯡꯉꯤꯗꯅ ꯑꯗꯩ ꯒꯣꯔꯃꯦꯟꯒꯤꯁꯨ ꯀꯥꯟꯅꯔꯝꯃꯦꯕ ꯑꯩ ꯈꯜꯂꯤꯕ
ꯀꯥꯟꯅꯩ ꯀꯥꯟꯅꯩ ꯑꯗꯨꯅꯕꯨ ꯑꯗꯨꯅꯕꯨ ꯒꯣꯚꯔꯃꯦꯟ ꯍꯥꯏꯅꯤ ꯀꯩꯅꯣꯅꯦ ꯈꯨꯗꯣꯡꯆꯥꯥꯕꯗꯤ ꯃꯣꯏꯗꯅ ꯍꯦꯟꯅ ꯐꯪꯗꯣꯏꯅꯤꯅꯦ ꯍꯣ
ꯈꯪꯉꯦ ꯑꯩ ꯑꯩ ꯈꯪꯉꯝꯗꯦꯕꯀꯣ ꯑꯩꯗꯤ ꯄ꯭ꯔꯥꯏꯚꯦꯠ ꯑꯩ ꯄꯥꯈꯠꯃꯟꯒꯦꯗꯅ ꯑꯥ ꯑꯩ ꯄꯥꯈꯠꯃꯟꯒꯦꯅ ꯄ꯭ꯔꯥꯏꯚꯦꯠ ꯀꯞꯆꯔꯒꯦ ꯄꯩꯁꯥꯁꯦ ꯇꯤꯡꯉꯅꯤ ꯂꯨꯄꯥ ꯂꯤꯁꯤꯡ ꯂꯤꯁꯤꯡ ꯑꯅꯤꯒꯥꯏ ꯄꯥꯔꯝꯃꯕꯅꯦ ꯑꯩꯁꯦ ꯋꯥꯈꯟꯗ ꯅꯨꯡꯉꯥꯏꯇ꯭ꯔꯦꯕ ꯄꯩꯁꯥꯁꯨ ꯄꯥꯏꯗꯕꯒ ꯑꯗꯨꯕꯨ ꯍꯥꯏꯗ꯭ꯔꯦꯁꯨ ꯑꯩ ꯊꯋꯥꯏꯅ ꯍꯦꯟꯅ ꯂꯨꯕꯅꯤꯅ ꯀꯥꯞꯇ ꯌꯥꯕ꯭ꯔꯥꯗꯣ ꯀꯣ‌ ꯈ‌ꯣꯏꯃꯅ ꯉꯥꯡꯉꯦ ꯆꯠꯂꯨ ꯆꯠꯂꯨ ꯍꯧꯗꯣꯡ ꯅꯪ ꯄꯩꯁꯥꯅ ꯀꯩꯅꯣ ꯇꯧꯕ ꯅꯠꯇꯦ ꯆꯠꯂꯨ ꯅꯊꯋꯥꯏ ꯃꯥꯡꯒꯦꯔꯥ ꯍꯥꯏꯔꯛꯑꯦ ꯑꯩ ꯍꯣꯁꯄꯤꯇꯥꯜ ꯆꯠꯂꯨꯃꯤꯅ ꯍꯥꯏꯔꯤꯗꯣꯏꯔ ꯍꯥꯏꯔ ꯀꯥꯟꯗꯗꯤ ꯄꯨꯔꯥ ꯐ꯭ꯔꯤ ꯑꯣꯏꯔꯝꯃꯦ
ꯎꯝ ꯄ꯭ꯔꯥꯏꯕꯦꯠꯇ ꯇꯧꯔꯤꯁꯤꯗꯤ ꯑꯩꯈꯣꯏꯅ ꯉꯥꯏꯉꯝꯗꯕꯒꯤꯅꯤꯗ ꯉꯥꯏꯉꯝꯗꯕ ꯍꯥꯏ ꯗꯤ ꯀꯩꯅꯣ ꯇꯧꯕꯗꯣ ꯎꯝ
ꯑꯗꯣ ꯃꯣꯏ ꯍꯥꯟꯅꯗꯤꯅꯦ ꯃꯣꯏ ꯁꯨꯃꯥꯏꯅ ꯍꯥꯏꯌꯦ ꯍꯥꯟꯅꯗꯤ ꯒꯣꯔꯃꯦꯟꯅ ꯐꯥꯔꯁ ꯗꯣꯁ ꯈꯛꯇꯃꯛ ꯐ꯭ꯔꯤ ꯄꯤꯌꯦꯅ ꯍꯥꯏꯔꯝꯃꯦ ꯄꯤꯔꯝꯕ ꯖꯥꯠꯅꯤꯗ ꯑꯗ ꯀꯣꯟꯅ ꯃꯣꯏ ꯑꯃꯨꯛ ꯗꯣꯁ ꯑꯍꯨꯝꯗꯣ ꯑꯗꯨꯝ ꯂꯣꯏꯅ ꯐ꯭ꯔꯤ ꯄꯤꯊꯣꯔꯛꯄꯖꯥꯠꯅꯦ ꯃꯣꯏꯅ ꯇꯤꯛꯀꯦꯠ ꯀꯥꯎꯟꯇꯔ ꯀꯩꯕ ꯃꯤꯗꯣ ꯑꯗꯨꯗꯨꯅ ꯍꯥꯏ ꯅꯦꯕ ꯑꯍꯥꯟꯕꯩ ꯐꯤ ꯑꯣꯏꯕꯅꯦ ꯍꯥꯏꯕꯁꯤꯗꯅ ꯑꯩꯅ ꯃꯅꯨꯡ ꯆꯪꯉꯛꯑꯀꯥꯟꯗ ꯀꯣꯟꯅ ꯗꯣꯛꯇꯔꯅ ꯑꯗꯨꯝ ꯍꯥꯏꯔꯛꯄꯅꯦꯕ
ꯑꯣ ꯂꯣꯏ ꯐ꯭ꯔꯤ ꯂꯣꯏ ꯐ꯭ꯔꯤ ꯑꯣꯏꯅ ꯑꯣ ꯍꯣꯏ
ꯇꯔꯨꯅꯥ ꯗꯣꯛꯇꯔ ꯅꯪ ꯇꯧꯔꯤ ꯃꯤꯅꯗꯤ ꯑꯍꯥꯟꯕꯗꯤ ꯐ꯭ꯔꯤ ꯑꯣꯏꯕ ꯀꯩꯅ‌ꯣꯝ ꯇꯧꯕꯅꯤꯀꯣ ꯅꯦꯅ ꯍꯥꯏꯔꯦ ꯑꯗ ꯑꯩꯅ ꯗꯥꯛꯇꯔꯀꯥꯟꯗ ꯂꯣꯏꯅ ꯐ꯭ꯔꯤ ꯑꯣꯏꯕ ꯀꯥꯞꯄ ꯌꯥꯔꯝꯅꯦꯅ ꯍꯥꯏꯛꯑꯦ ꯅꯣꯏꯁꯨ ꯑꯗꯨꯝ ꯀꯥꯞꯊꯣꯛꯄ ꯌꯥꯏꯕ ꯆꯤꯛꯄ ꯈꯣꯠꯄ ꯈꯣꯠꯄ ꯅꯨꯡꯉꯥꯏꯇꯦ ꯍꯥꯏꯔꯒꯗꯤ ꯁꯤ ꯍꯪꯕ ꯅꯁꯇꯥꯟꯗ ꯑꯗꯨꯝ ꯆꯠꯂꯣ ꯎ ꯄꯩꯁꯥ ꯇꯤꯡꯗꯣꯏ ꯁꯔꯛꯄꯨꯗꯤ ꯂꯄꯥ ꯆꯥꯝꯃꯉꯥ ꯆꯥꯃꯉꯥ ꯄꯝꯃꯨꯗ꯭ꯔꯥ ꯂꯄꯥ ꯆꯥꯝꯃꯉꯥ ꯆꯥꯝꯉꯥꯗꯅ ꯗ꯭ꯔꯦꯁ ꯐꯖꯕ ꯑꯃꯝ ꯂꯩ ꯆꯥꯊꯣꯛꯀꯦꯔꯥ ꯑꯍꯥꯎꯕ ꯑꯃ ꯆꯥꯊꯣꯛꯀꯦꯔꯥ ꯑꯗ ꯀꯩꯅꯣꯝ ꯂꯩ ꯒꯦꯔ ꯌꯥꯏꯗꯅ
ꯃꯥꯅꯤ ꯒꯣꯚꯔꯃꯦꯟ ꯒꯣꯚꯔꯃꯦꯟ ꯍꯥꯏꯁꯤꯅꯦ ꯐ꯭ꯔꯤ ꯉꯥꯛꯇꯅꯤꯅꯦ ꯑꯩꯈꯣꯏꯅ ꯇꯟꯕꯒꯤ ꯉꯥꯏꯑ ꯉꯥꯏꯕ ꯈꯣꯠꯄ ꯒꯌꯥꯒꯤꯒ ꯇꯧꯍꯧꯔꯤꯗꯣ ꯔꯤꯝꯁꯇ ꯄꯨꯣꯔꯥ ꯃꯣꯏꯗꯤ ꯑꯩꯅ ꯍꯥꯏ ꯁꯤꯅꯤ ꯆꯥꯎꯅ ꯍꯥꯡꯉꯒꯅꯦ ꯍꯦꯛꯇ ꯑꯁ ꯂꯣꯏꯔꯦ ꯍꯣꯁꯄꯤꯇꯥꯜ ꯑꯆꯧꯕ ꯑꯃꯅꯤ ꯑꯣꯏꯍꯧꯔꯤꯗꯣ ꯑꯩꯁꯨ ꯑꯨꯇ ꯁꯦꯝꯕ ꯈꯣꯠꯄ ꯍꯣꯏ ꯑꯣ ꯃꯣꯏ ꯑꯦꯄꯣꯏꯟꯃꯦꯟ ꯍꯥꯟꯅ ꯉꯟꯅ ꯂꯧꯒꯗꯝꯕꯅꯦꯅ ꯍꯥꯏꯌꯦ
ꯑꯣ ꯍꯣꯏꯡꯡ ꯄꯨꯡ ꯐꯅꯥ ꯄꯨꯡ ꯈꯅꯥ ꯇꯥꯛꯑꯃꯤꯅꯦ
ꯎ ꯎꯆꯤ ꯅꯝ ꯇꯃꯜꯂꯨꯒꯤꯒ ꯐꯣꯟ
ꯍꯣ ꯍꯣ ꯍꯣꯏ ꯎꯝ ꯎꯝ ꯎꯝ ꯐꯔꯦ ꯐꯔꯦ ꯎꯝ